ꯀꯩꯗꯧꯔꯤꯒꯦ
ꯍꯤꯞꯄꯤ ꯅꯪꯗꯤ
ꯑꯩꯁꯨ ꯍꯧꯖꯤꯛꯇ ꯊꯕꯛ ꯂꯣꯏꯔꯒ ꯐꯝꯕꯗ ꯉꯥꯏꯔꯤꯌꯦ
ꯑꯣ ꯆꯥꯛꯇꯤ ꯆꯥꯔꯕꯣ ꯑꯌꯨꯛꯀꯤ
ꯎꯝ ꯍꯧꯖꯤꯛꯇ ꯆꯥꯕ ꯂꯣꯏꯔꯒ ꯂꯩꯌꯦ ꯀꯔꯤ ꯃꯊꯦꯜ ꯆꯥꯔꯒꯦ ꯅꯣꯏꯗꯤ
ꯑ ꯈꯣꯡꯗ꯭ꯔꯨꯝ ꯆꯥꯏ ꯅꯣꯏꯗꯤ
ꯑꯩꯅ ꯍꯋꯥꯏ ꯆꯥꯕ ꯀꯩꯗꯧꯔꯝꯃꯤꯅꯣ
ꯑꯗꯨꯝ ꯏꯅꯥꯎꯄꯥ ꯁ꯭ꯀꯨꯜꯗꯒꯤ ꯍꯜꯂꯛꯄ ꯀꯩ
ꯑꯣ ꯑꯣ ꯑꯣ
ꯑꯈꯣꯏ ꯏꯅꯥꯎ ꯄꯥ ꯁ꯭ꯀꯨꯜꯗꯒꯤ ꯂꯥꯛꯄ ꯉꯜꯂꯦ ꯇꯥꯎ
ꯎꯝ ꯑꯣ ꯑꯣ ꯑꯣ
ꯅꯪꯗꯤ ꯉꯁꯤ ꯑꯩ ꯑꯦ ꯉꯁꯤ ꯅꯨꯡꯊꯜ ꯀꯔꯤ ꯇꯧꯒꯦ
ꯑꯩꯗꯣ ꯉꯁꯤ ꯉꯁꯥꯏ ꯑꯌꯨꯛꯇ ꯄꯨꯡ ꯑꯩꯠꯇꯒꯤ ꯑꯣꯐꯤꯁꯇ ꯂꯩꯕꯗꯣ ꯍꯧꯖꯤꯛꯇ ꯂꯣꯏꯗ ꯉꯥꯏꯔꯤ ꯍꯧꯖꯤꯛ ꯑꯗꯨꯝ ꯌꯨꯝꯗ ꯆꯪ ꯉꯒ ꯐꯝꯕ ꯐꯝꯃꯦ ꯆꯥꯛ ꯆꯥꯕ ꯂꯣꯏꯔꯒ
ꯑꯣ ꯅꯨꯡꯉꯥꯢꯔꯤ ꯕ꯭ꯔꯣ ꯅꯥꯕ ꯈꯣꯠꯄꯒꯨꯝꯕ ꯇꯧꯕ꯭ꯔꯣ ꯍꯧꯖꯤꯛ
ꯅꯥꯕꯒꯨꯝꯕꯗꯤ ꯂꯩꯇꯦ ꯑꯗꯨꯝ ꯅꯨꯡꯉꯥꯏꯔꯦ ꯍꯥꯏꯕ ꯇꯥꯔꯦ ꯁꯣꯝꯗꯤ ꯁꯣꯝꯗꯤ ꯑꯗꯨꯝ ꯅꯨꯡꯉꯥꯏꯔꯤꯀꯣ
ꯅꯨꯡꯉꯥꯏꯔꯤ ꯑꯗꯨꯕꯨ ꯑꯩꯒꯤ ꯑꯩꯒꯤ ꯑꯥ ꯍꯥꯏꯗꯤ ꯑꯩꯒꯤ ꯏꯁꯥꯗ ꯀꯔꯤ ꯅꯥꯕꯒꯨꯝꯕ ꯇꯧꯔꯦ ꯍꯧꯖꯤꯛ ꯆꯥꯛꯁꯦ ꯆꯥꯗꯤ ꯆꯥꯕꯀꯣ ꯑꯗꯨ ꯆꯥꯅꯤꯡꯉꯛꯇꯕ ꯑ ꯆꯥꯗ꯭ꯔꯗꯤ ꯋꯥ ꯍꯥꯏꯗꯤ ꯑꯁ ꯀꯩꯅꯣ ꯑꯩ ꯀꯔꯤ ꯍꯥꯏꯒꯦꯗꯧꯕ꯭ꯔꯥ ꯑꯩꯗꯣ ꯆꯥꯛꯁꯦ ꯆꯥꯗꯤ ꯆꯥꯅꯤꯡꯕꯀꯣ ꯆꯥꯗꯤ ꯆꯥꯅꯤꯡꯕ ꯍꯥꯏꯕꯗꯤ ꯆꯥꯛ ꯆꯥꯔꯒ ꯅꯣꯏꯅꯤꯡꯕꯗꯣ ꯑꯗꯨꯏꯁꯨ ꯆꯥꯛꯁꯦ ꯆꯪꯗꯕ
ꯑꯣ ꯑꯣ ꯆꯥꯛ ꯥꯇꯤ ꯂꯥꯝꯕ ꯆꯥ ꯆꯥꯥꯁꯟꯕꯗꯤ ꯌꯥꯗꯕ ꯑꯣ
ꯀꯩꯅꯣꯃ ꯆꯈꯥꯎ ꯁꯣꯛꯄ ꯃꯥꯜꯂꯦꯕꯀꯣ ꯑꯗꯨꯒꯤ ꯍꯤꯗꯥꯛ ꯆꯥꯔꯒ ꯑꯗꯨꯝ ꯆꯥꯔꯤ
ꯆꯦꯛꯀꯞ ꯆꯠꯂꯣ ꯐꯖꯅ ꯌꯦꯡꯊꯣꯛꯑꯣ
ꯎꯝ ꯑꯗꯨꯃꯥꯏꯅ ꯇꯧ
ꯇꯔ ꯆꯥꯔꯗꯤ ꯃꯣꯏ ꯍꯤꯗꯥꯛ ꯀꯔꯤ ꯀꯔ ꯌꯥꯝ ꯄꯤꯔꯛꯀꯅꯤꯕ ꯑꯗꯨꯒ ꯀꯩ ꯀꯩꯅꯣ ꯅꯪ ꯑꯁꯤ ꯅꯥꯔꯦꯒ ꯇꯧꯔꯛꯀꯅꯦꯕ ꯑꯗꯨꯏ
ꯃꯥꯅꯦ ꯃꯥꯅꯦ ꯍꯣꯁꯄꯤꯇꯥꯜꯗ ꯆꯠꯂꯗꯤ ꯑꯗꯨ ꯑꯣꯏꯔꯁꯨ ꯐꯖꯅ ꯌꯦꯡꯊꯣꯛꯑꯣ ꯍꯛꯆꯥꯡꯗꯣ ꯁꯣꯛꯍꯟꯒꯅꯨ
ꯑꯗꯨꯅꯗꯤ ꯐꯥꯕꯅꯦ
ꯎꯝ
ꯄꯩꯁꯥ ꯂꯩꯇꯦ ꯆꯠꯇꯣꯏꯕꯀꯣ ꯑꯗꯨ
ꯑꯁ ꯑꯁꯦꯡꯕꯅꯦ ꯍꯣꯁꯄꯤꯇꯥꯜ ꯎꯝ ꯍꯣꯁꯄꯤꯇꯥꯜꯗ ꯆꯠꯄꯁꯦ ꯄꯩꯁꯥ ꯌꯥꯝ ꯇꯤꯡꯉꯦ
ꯇꯤꯡꯕꯅꯦ
ꯎꯝ ꯍꯥꯏꯗꯤ ꯍꯧꯖꯤꯛ ꯀꯣꯛ ꯆꯤꯛꯑꯦ ꯍꯥꯏꯔꯒ ꯆꯦꯛꯑꯞ ꯇꯧꯅꯤꯡꯉꯥꯏ ꯆꯠꯂꯗꯤ ꯄꯩꯁꯥ ꯂꯤꯁꯤꯡ ꯃꯈꯥ
ꯍꯣꯏ ꯎꯝ ꯃ ꯇꯦꯁꯁꯨ ꯑꯁ ꯑꯃꯍꯥꯛꯇ ꯅꯠꯇꯦ ꯃꯣꯏ ꯇꯧꯍꯜꯂꯤꯗꯣ ꯇꯦꯁꯁꯦ ꯖꯥꯠ ꯖꯥꯠ ꯀꯔꯤ ꯀꯔꯤ ꯀꯔꯥ ꯂꯩꯏꯅꯒꯤ ꯇꯧꯍꯜꯂꯒ ꯄꯩꯁꯥ ꯌꯥꯝ ꯆꯪꯉꯒ ꯑꯣꯏꯗꯤ ꯑꯣꯏꯗꯕ ꯑꯩꯈꯣꯏꯒꯤ ꯏꯁꯦ
ꯍꯣꯏ ꯍꯣꯏ ꯑꯣꯏꯌꯦ ꯃꯣꯏꯗꯣ
ꯍꯣꯏ
ꯑꯩꯁꯨ ꯍꯥꯟꯅ ꯅꯍꯥꯟ ꯗꯦꯡꯒꯤ ꯅꯥꯏꯌꯦꯕꯀꯣ ꯑꯗꯨꯀꯥꯟꯗ ꯍꯣꯁꯄꯤꯇꯥꯜꯗ ꯆꯠꯂꯒ ꯍꯤꯗꯥꯛ ꯀꯔꯤ ꯀꯔꯤꯅꯣ ꯃꯌꯥꯝ ꯏꯁꯤꯜꯂꯒ ꯆꯥꯔꯦ ꯑꯩ ꯑꯗꯨꯒ ꯆꯥꯕ ꯂꯣꯏꯔꯒ ꯈꯔ ꯐꯒꯠꯄ ꯀꯥꯟꯗ ꯁꯝ ꯌꯥꯝ ꯀꯦꯟꯕꯗꯣ ꯁꯝ ꯌꯥꯝ ꯀꯦꯜꯂꯦ ꯑꯩꯗꯤ ꯗꯦꯡꯒꯤꯒꯤ ꯍꯤꯗꯥꯛ ꯆꯥꯕꯗꯒꯤꯔꯗꯤ ꯈꯪꯗꯦ ꯑꯩꯗꯤ ꯄꯋꯥꯔ ꯑꯗꯣ ꯌꯥꯝ ꯀꯜꯂꯦꯕ ꯃꯣꯏꯒꯤꯗꯣ
ꯃꯅꯦ ꯍꯧꯖꯤꯛꯀꯥꯟ ꯗꯦꯡꯒꯤꯗ ꯏꯁ
ꯎ ꯀꯦꯟꯕꯒꯤ ꯑꯩꯗꯣ ꯄꯥꯈꯠꯈ꯭ꯔꯕꯅꯦꯕ
ꯑꯣ ꯑꯗꯨ ꯆꯥꯕ ꯇꯣꯛꯑꯦ ꯄꯩꯁꯥ ꯇꯤꯡꯉꯤꯅꯦ ꯑꯗꯨꯗꯤ ꯆ ꯑꯗꯨꯅꯦ ꯑꯗꯨꯗꯤ ꯗꯣꯛꯇꯔꯗ ꯆꯠꯂꯒ ꯑꯩ ꯑꯗꯨ ꯆꯥꯔ ꯁꯨꯃꯥꯏꯅ ꯇꯧꯋꯦꯁꯨ ꯍꯥꯏꯗꯕ ꯑꯁ ꯅꯪ ꯕꯤꯔꯥꯅꯤꯗꯨꯗꯤ ꯃꯣꯏꯗ ꯍꯥꯏꯔꯦ ꯅꯪꯒꯤ ꯍꯤꯗꯥꯛ ꯄꯤꯕꯗꯣ ꯑꯁꯨꯃꯥꯏꯅ ꯇꯧꯋꯦ ꯀꯩꯒꯤꯅꯣ ꯅꯣꯏꯒꯤ ꯁꯥꯏꯠ ꯏꯐꯦꯛꯀ ꯂꯩꯕ꯭ꯔꯣꯕ ꯍꯥꯏꯔꯗꯤꯀꯣ ꯃꯣꯏꯅꯁꯨ ꯈꯤ
ꯃꯣꯏ ꯃꯣꯏꯅꯕꯨꯗꯤ ꯁꯥꯏꯠ ꯑꯦꯐꯦꯛ ꯁꯥꯏꯠ ꯑꯦꯐꯦꯛꯕꯨꯗꯤ ꯗꯤ ꯈꯔꯕꯨꯗꯤ ꯂꯩꯒꯅꯤꯅꯗꯤ ꯍꯥꯏꯌꯦꯕꯀꯣ ꯑꯗꯨꯒ ꯀꯔꯝꯕꯒꯤ ꯀꯔꯝꯕ ꯁꯥꯏꯠ ꯏꯐꯦꯛꯅꯣ ꯍꯥꯏꯕꯗꯨꯗꯤ ꯃꯣꯏ ꯍꯥꯏꯔꯛꯇꯕꯩꯅꯦ ꯑꯗꯨꯝ ꯆꯥꯔꯒ ꯐꯒꯠꯂꯛꯄ ꯀꯥꯟ ꯑꯗꯨꯅ ꯁꯝ ꯑꯗꯨ ꯑꯗꯨ ꯈꯪꯕ ꯑ
ꯑꯗꯨ ꯀꯥꯏꯗꯦꯗ ꯌꯥꯝ ꯀꯦꯟꯕ ꯑꯣꯏꯗ꯭ꯔꯗꯤ
ꯎꯝ
ꯀꯥ ꯍꯦꯟꯅ ꯀꯦꯜꯂꯗꯤ ꯀꯣ ꯈꯤꯇꯪ ꯆꯠꯄ ꯌꯥꯔꯦ ꯗꯣꯛꯇꯔꯗ
ꯍꯣꯏ
ꯀꯦꯟꯁꯔꯒꯤ ꯂꯥꯁꯇ ꯑꯣꯏꯔꯝꯃꯗꯤ ꯑꯁ
ꯑꯁ ꯄꯥꯈꯠꯄꯅꯦ ꯀꯦꯟꯁꯔ ꯑꯣꯏꯔꯝꯒꯗ꯭ꯔꯥ ꯍꯥꯏꯅ ꯀꯣ ꯑꯩꯗꯤ ꯑꯩꯈꯣꯏꯅ ꯑ ꯏꯔꯨ ꯂꯨꯖꯕ ꯀꯥꯟꯗ ꯁꯝꯖꯦꯅ ꯁꯦꯠꯄ ꯀꯥꯟꯗ ꯌꯥꯝ ꯌꯥꯝ ꯇꯥꯕꯗꯣ ꯄꯥꯈꯠꯄꯅꯦꯕ
ꯍꯣꯏ ꯃꯍꯧꯁꯥ ꯑꯗꯨꯝ ꯈꯔ ꯇꯥꯕ ꯐꯄ ꯈꯜꯂꯦ ꯑꯗꯨ ꯌꯥꯝ ꯇꯥꯔꯗꯤ ꯀꯅꯥꯅ ꯏꯁ
ꯎꯝ ꯑꯁ ꯌꯥꯝ ꯀꯤꯕꯅꯦ ꯅꯪꯗꯤ ꯅꯥꯗꯕ꯭ꯔꯥ
ꯑꯩ ꯗꯦꯡꯒꯤ ꯅꯥꯔꯛꯇꯦ ꯑꯩ ꯅꯥꯕꯁꯦ ꯎꯝ ꯇꯥꯏꯐꯣꯠ ꯇꯥꯏꯐꯣꯠ
ꯑꯩ ꯇꯥꯏ ꯇꯥꯏꯐꯣꯠꯁꯨ ꯌꯥꯝ ꯂꯨꯕꯅꯦ
ꯑꯩꯁꯦ ꯇꯥꯏꯐꯣꯏꯠꯁꯦ ꯇꯔꯨꯛꯔꯛ ꯅꯥꯒ꯭ꯔꯦ
ꯑꯩꯌꯥ
ꯑꯩꯗꯤꯀꯣ ꯑꯃꯔꯛ ꯅꯥꯕ ꯃꯤꯁꯤꯡꯁꯤꯗꯤꯀꯣ ꯇꯣꯏꯅ ꯑꯗꯨꯝ ꯅꯥꯒꯜꯂꯦꯕ ꯍꯥꯏꯗꯤ ꯃꯣꯏ ꯃꯍꯤꯛꯁꯦ ꯑꯗꯨꯝ ꯍꯤꯡꯉꯤꯕꯅꯦꯕ
ꯑꯣ ꯍꯣꯏ ꯍꯣꯏ ꯎꯝ ꯎꯝ ꯑꯗꯨꯝ ꯂꯥꯛꯀꯟꯕ꯭ꯔꯥ
ꯍꯥꯥ
ꯑꯩꯗꯤ ꯅꯥꯕ ꯂꯣꯏꯔꯒ ꯃꯇꯝ ꯀꯌꯥꯝ ꯁꯥꯡꯅ ꯂꯩꯔꯒ ꯑꯃꯨꯛꯀ ꯅꯥꯒꯟꯒꯦꯕ
ꯃꯇꯝ ꯁꯥꯡꯅ ꯂꯩꯕꯅꯦ ꯍꯥꯏꯗꯤ ꯎꯝ ꯆꯍꯤ ꯑꯃꯗ ꯑꯍꯨꯝꯒꯨꯝꯕ
ꯑꯣ ꯑꯩ ꯑꯁ ꯆꯍꯤ ꯑꯃꯗ ꯑꯍꯨꯝ ꯍꯥꯢꯌꯦ ꯌꯥꯝ ꯍꯔꯥꯎꯅ
ꯅꯠꯇꯦ ꯅꯠꯇꯦ ꯑꯩꯅ ꯍꯥꯏꯗꯤ ꯑꯩꯉꯣꯟꯗꯗꯤ ꯑꯗꯨꯁꯤ ꯈꯔ ꯅꯣꯔꯃꯦꯜ ꯑꯣꯏ ꯈꯔꯦꯕ ꯍꯥꯢꯗꯤ
ꯑ ꯍꯣꯏ ꯍꯣꯏ ꯆꯍꯤ ꯑꯃꯗ ꯇꯥꯏꯐꯣꯏ ꯑꯍꯨꯝꯔꯛ ꯅꯥꯔꯗꯤ
ꯌꯥꯕꯅꯦ ꯑꯩꯁꯦ ꯈꯥꯡꯗꯤ ꯈꯥꯡ ꯀꯟꯕꯅꯦ
ꯎꯝ ꯆꯥꯛꯇꯣ ꯐꯖ ꯐꯖꯅ ꯆꯥꯎꯋꯣ
ꯎꯝ ꯆꯥꯕꯅꯦ ꯑꯁ ꯑꯩ ꯏꯊꯟꯗ ꯐꯥꯎ ꯀꯤꯈ꯭ꯔꯝꯅꯦ ꯑꯩꯁꯦ ꯑꯩꯁꯦ ꯑꯩꯒ ꯁꯤꯒꯗꯧꯔꯥ ꯑꯩꯁ ꯆꯥꯛ ꯆꯥꯕꯁꯨ ꯆꯪꯗꯦ ꯆꯥꯛꯇꯤ ꯆꯥꯅꯤꯡꯉꯤ ꯆꯥꯛ ꯆꯥꯗ꯭ꯔꯗꯤ ꯁꯤꯅꯤꯅꯀꯣ ꯀꯤꯁꯨ ꯀꯤꯕ ꯑꯗꯨ ꯆꯥꯕ ꯆꯪꯗꯕ ꯏꯁꯤꯡ ꯌꯣꯠ ꯌꯣꯠꯂꯒ ꯑꯗꯨꯝ ꯅꯝꯐꯨꯅ ꯊꯛꯄꯅꯦ ꯑꯗꯨ ꯈꯪꯗꯦ ꯑꯩ
ꯒ꯭ꯂꯨꯀꯣꯁꯀꯨꯝꯕ ꯌꯥꯟꯕ ꯌꯥꯗ꯭ꯔꯣ
ꯑꯣ ꯑꯗꯨꯒꯨꯝꯕꯗꯣ ꯂꯩꯔꯒ ꯌꯥꯜꯂꯗꯤ ꯐꯕꯅꯦ ꯑꯗꯨ ꯏꯃꯥꯅꯁꯨ ꯍꯥꯏꯕꯅꯤ ꯅꯍꯥꯟ
ꯑ ꯏꯃꯥ ꯈꯣꯏꯒ ꯕꯕꯥꯍꯣꯏꯒ ꯂꯩꯕ꯭ꯔꯥ
ꯎꯝ ꯏꯃꯥꯈꯣꯏ ꯕꯕꯥꯈꯣꯏ ꯂꯩꯕꯅꯦ ꯑꯗꯣ
ꯅꯪꯗꯤ
ꯃꯃꯥꯍꯣꯏꯒ ꯕꯕꯥꯍꯣꯏꯒ ꯄꯨꯟꯅ ꯂꯩꯔꯗꯤ ꯁꯦꯕꯥꯗꯤ ꯃꯣꯏꯅ ꯑꯗꯨꯝ ꯇꯧꯔꯅꯤꯕ ꯅꯥꯕ
ꯇꯧꯕꯅꯦ ꯇꯧꯕꯅꯦ ꯑꯗꯨ ꯃꯣꯏꯁꯦꯀꯣ ꯈꯤꯈ꯭ꯔꯕ ꯑꯩꯅ ꯑꯩ ꯅꯥꯝꯃꯟꯕꯩ ꯑꯩꯁꯦ ꯌꯥꯝ ꯇꯣꯏꯅ ꯅꯥꯕ ꯃꯤ ꯃꯤꯗꯤ ꯅꯠꯇꯦꯕꯀꯣ ꯍꯥꯏꯗꯤ ꯂꯣꯛꯒꯨꯝꯕꯁꯦ ꯑꯩ ꯇꯧꯒꯟꯗꯦꯕ ꯑꯗꯨ ꯑꯃꯔꯛ ꯑꯃꯔꯛ ꯅꯥꯕ ꯀꯥꯟꯗ ꯌꯥꯝ ꯀꯟꯕ ꯂꯩꯅꯥꯒꯨꯝꯕ ꯅꯥꯕꯅꯦ ꯑꯗꯨꯒꯤ ꯃꯣꯏꯁꯦ ꯃꯣꯏꯁꯦ ꯑꯩ ꯑꯗꯨꯝ ꯑꯩꯁꯦ ꯈꯤꯇꯪ ꯎꯝ ꯑꯩ ꯍꯛꯆꯥꯡꯗ ꯌꯦꯡꯕ ꯀꯥꯟꯗ ꯆꯥꯛ ꯆꯥꯕꯒꯤ ꯐꯤꯕꯝꯗꯣ ꯌꯦꯡꯕ ꯀꯥꯟꯗ ꯃ ꯃꯣꯏꯁꯦ ꯈꯪꯉꯦꯕ ꯑꯩꯁ ꯅꯥꯒꯗꯧꯔꯦ ꯍꯥꯏꯕꯗꯣ ꯑꯗꯨꯀꯥꯟꯗ ꯃꯣꯏꯁꯦ ꯄꯥꯈꯠꯄꯅꯦ ꯍꯥꯏꯗꯤ ꯄꯩꯁꯥꯁꯦ ꯈꯪꯇꯤꯡ ꯇꯤꯡꯉꯦꯕ ꯑꯃꯔꯛꯇ ꯅꯥꯕꯁꯦ ꯍꯣꯏꯗꯤ ꯑꯗꯤ ꯃꯣꯏ ꯎꯝ ꯍꯥꯏꯕꯅꯦ ꯅꯪꯁꯦ ꯅꯥꯒꯅꯨꯀꯣ ꯅꯪꯅ ꯅꯥꯔꯗꯤ ꯄꯩꯁꯥꯁꯦ ꯂꯣꯏ ꯂꯣꯏꯁꯤꯟꯕꯅꯦ ꯅꯪ ꯍꯩꯕꯅꯦ ꯑꯩꯁꯨ ꯅꯥꯅꯤꯡꯕꯩ ꯅꯠꯇꯦ ꯑꯩꯁꯨ ꯀꯤꯌꯦ ꯍꯣꯏ ꯃꯣꯏ ꯃꯣꯏ ꯋꯈꯟ ꯑꯩ ꯅꯥꯅꯤꯉꯦ ꯈꯟꯕ ꯃꯥꯜꯂꯦ ꯈꯪꯗꯦ ꯑ꯭ꯁ
ꯃꯥꯒꯤ ꯕꯦꯛꯇ꯭ꯔꯤꯌꯥꯁꯤꯡꯅ ꯑꯗꯨꯝ ꯅꯥꯍꯟꯕꯅꯦꯕ ꯅꯠꯇ꯭ꯔꯥ
ꯑꯗꯨꯗ ꯍꯥꯏꯔꯨꯆꯣ ꯍꯥꯏꯕꯅꯦ ꯑꯗꯣ ꯑꯩꯅ
ꯑꯩ ꯏꯔꯥꯜꯂꯣ
ꯃꯥꯅꯦꯕ ꯑꯩꯈꯣꯏ ꯏꯔꯥꯜꯂꯥꯑꯕ
ꯑꯩꯁꯦ ꯍꯤꯗꯥꯛ ꯆꯥꯕꯅꯦ ꯅꯣꯏꯅꯉꯥꯏ ꯅꯣꯏꯅꯉꯥꯏ ꯍꯥꯏ ꯍꯤꯗꯥꯛ ꯆꯥꯔꯤ ꯑꯗꯨ ꯅꯣꯏꯅꯤꯅ ꯍꯤꯗꯥꯛꯁꯦ ꯁꯥꯏꯠ ꯏꯐꯦꯛꯁꯤ ꯌꯥꯝ ꯀꯟꯕꯀꯣ ꯃꯤꯅ ꯍꯥꯏꯅꯩꯕ ꯑꯗꯨ ꯑꯗꯨ ꯆꯥꯔꯒ ꯃꯤ ꯄꯦꯔꯗꯥꯥꯏꯁ ꯇꯧꯋꯦ ꯅꯪ ꯈꯪꯗ꯭ꯔꯣ ꯑꯩꯁꯦ ꯀꯩꯅꯣ ꯀꯩꯅꯣꯗꯣ ꯍꯥꯏꯀꯣ ꯑꯁ ꯃꯃꯤꯡꯒꯥ ꯀꯥꯎꯋꯦ ꯑꯥ ꯒꯨꯂꯤꯅꯦꯑꯩ ꯍꯥꯏꯔꯛꯀꯦ
ꯑꯣ ꯑꯩꯁꯨ ꯑꯃ ꯆꯥꯔꯝꯃꯦ ꯗꯦꯡꯒꯤ ꯅꯥꯕ ꯂꯣꯏꯔꯒ ꯑꯩꯗꯣ ꯌꯥꯝꯅ ꯁꯣꯟ ꯁꯣꯜꯂꯝꯃꯦꯕꯀꯣ ꯑꯩꯁꯨ ꯅꯣꯏꯕ ꯍꯤꯗꯥꯛ ꯑꯃ ꯆꯥꯔꯝꯃꯦ ꯑꯪ ꯒꯨꯂꯤ ꯑꯣꯏꯗꯣꯏꯅꯦ ꯒꯨꯗ ꯍꯦꯜꯠ
ꯑꯣꯔꯦꯟꯖ ꯀꯂꯔ ꯃꯥꯒꯤ ꯀꯩꯅꯣ ꯃꯥꯁꯦ
ꯌꯦꯂꯣ ꯑꯣꯏꯌꯦ ꯀꯧꯇꯥꯗꯣ ꯃꯥꯒꯤ ꯀꯕꯔꯗꯣ
ꯌꯦꯂꯣ ꯌꯦꯂꯣ ꯑꯣꯏꯕꯁꯨ ꯂꯩꯕꯅꯦ ꯑꯣꯔꯦꯟꯖ ꯑꯣꯏꯕꯁꯨ ꯂꯩꯕꯅꯦ ꯑꯗꯨ ꯀꯣ ꯇꯦꯕꯂꯦꯠ ꯑꯅꯤꯅꯦ
ꯑꯣ
ꯑꯩꯒꯤꯗꯤ ꯇꯦꯕꯂꯦꯠ ꯑꯅꯤꯅꯦ ꯑꯥ ꯑꯗꯨ ꯆꯥꯕꯅꯦ
ꯑꯩꯒꯤꯅ ꯑꯥ ꯑꯃꯈꯛꯇꯪ ꯑꯣꯏꯕ ꯀꯦꯞꯁꯨꯜ ꯀꯦꯞꯁꯨꯜ ꯀꯂꯔꯗꯣ ꯕꯂꯦꯛꯃꯛꯁꯨ ꯅꯠꯇꯕ ꯈꯪꯗꯦ ꯑꯩꯁꯨ ꯍꯥꯏꯕ ꯍꯩꯇꯤꯌꯦ ꯑꯗꯨ ꯆꯥꯔꯒ ꯑꯗꯨꯝ ꯅꯣꯏꯗꯤ ꯅꯣꯏ ꯈꯠꯂꯛꯑꯦ ꯏꯃꯥꯟꯅꯕꯅ ꯑꯩꯉꯣꯟꯗꯁꯨ ꯍꯥꯏꯔꯛꯄꯅꯦꯕꯀꯣ ꯑꯗꯨ ꯆꯥꯔꯗꯤ ꯅꯣꯏꯒꯅꯤ ꯍꯥꯏꯅ ꯑꯗꯣ ꯅꯪ ꯍꯧꯖꯤꯛ ꯆꯥꯕ ꯍꯤꯗꯥꯛꯇꯣ ꯐꯥꯗꯤ ꯐꯕ꯭ꯔꯥ
ꯎꯝ ꯑꯣ ꯏꯝꯗꯣ ꯁꯥꯏꯄ꯭ꯔꯣ ꯍꯦꯞꯇꯥ ꯍꯦꯞꯇꯥꯗꯤꯟꯅ ꯍꯥꯏꯕꯅꯦ
ꯑꯣ ꯑꯣ ꯑꯣꯀꯦ ꯑꯣꯀꯦ ꯐꯗꯤ ꯑꯗꯨꯝ ꯐꯒꯠꯂꯛꯄ꯭ꯔꯥ
ꯎꯁ ꯆꯥꯕꯅꯦ ꯆꯥꯕ ꯀꯥꯟꯗꯗꯤ ꯌꯥꯝꯅ ꯑꯥ ꯊꯨꯕꯅꯦ ꯍꯤꯗꯥꯛ ꯇꯣ ꯌꯥꯝ ꯀꯟꯕꯅꯦꯕ ꯑꯗꯨ ꯆꯥꯔꯒ ꯆꯥꯛꯁꯦ ꯂꯥꯝꯍꯜꯂꯦꯕꯀꯣ ꯑꯗꯨꯒ ꯆꯥꯛꯁꯦ ꯃꯍꯥꯎꯁꯦ ꯐꯪꯍꯟꯗꯕ ꯆꯤꯟ ꯍꯥꯏꯕꯗꯤ ꯈꯪꯗꯤ ꯈꯪꯉꯦ ꯑꯗꯨꯑꯣꯏꯁꯨ ꯆꯥꯅꯤꯡꯗꯕꯗꯣ ꯄꯣꯛꯍꯟꯗꯦꯕꯥ ꯑꯗꯨꯝ ꯆꯥꯅꯤꯡꯕ ꯈꯛꯇ ꯑꯗꯨ ꯆꯥ ꯆꯥꯔꯒ ꯑꯗꯨꯝ ꯑꯩꯁꯦ ꯅꯣꯏꯈ꯭ꯔꯦꯕꯀꯣ ꯗꯨꯀꯥꯟꯗꯗꯤ ꯑꯗꯨ ꯀꯥꯟꯗ ꯑꯁ ꯅꯣꯏꯗ꯭ꯔꯗꯤ ꯑꯩ ꯇꯣꯛꯑꯒꯦ ꯆꯥꯔꯗꯤ ꯄꯣꯛꯈꯥꯏꯔꯅꯤ ꯍꯥꯏꯅ ꯇꯣꯛꯄ ꯀꯥꯟꯗ ꯑꯃꯨꯛꯀ ꯀꯣ
ꯎꯝ
ꯄꯝꯆꯔ ꯑꯣꯏꯈ꯭ꯔꯕ ꯍꯥꯏꯗꯤ ꯍꯤꯗꯥꯛ ꯃꯅꯤꯡꯗ ꯆꯥꯕꯅꯦꯕ ꯑꯩꯗꯤ ꯆꯥꯛ
ꯑꯣ ꯍꯣꯏ ꯍꯣꯏ ꯍꯣꯏ
ꯑꯗꯨꯃꯥꯏꯅ ꯇꯧꯕꯅꯦ ꯑꯗꯨꯁꯨ ꯑꯩꯁꯦ ꯍꯧꯖꯤꯛꯁꯤ ꯌꯥꯝ ꯁꯣꯜꯃꯅꯥꯕꯒꯤ ꯀꯣ ꯆꯥꯛ ꯆꯝꯟꯗꯕꯩ ꯀꯤꯈ꯭ꯔꯕ ꯑꯗꯨꯏ ꯑꯗꯨꯝ ꯑꯗꯨ ꯑꯣꯏꯅ ꯆꯥꯈ꯭ꯔꯒꯦꯅ ꯈꯜꯂꯕ
ꯇꯥꯔꯒ ꯑꯗꯨꯝ ꯁꯨꯛꯇꯣꯛ ꯇꯣꯛꯇꯕꯗꯣ ꯆꯥꯛ ꯆ ꯎꯝ ꯑꯗꯨꯁꯨ ꯇꯣꯏꯅ ꯆꯥꯗꯅꯅ ꯑꯗꯨꯝ ꯃꯔꯛ ꯃꯔꯛ ꯊꯥ ꯑꯃ ꯑꯅꯤ ꯑꯍꯨꯝꯒꯨꯝꯕ ꯆꯥꯕꯣꯀ ꯑꯗꯨꯒꯤ ꯗꯥꯛꯇꯔ ꯑꯗꯨꯗꯤ ꯌꯥꯒꯦꯔꯥ
ꯍꯣꯏ ꯆꯥꯔꯒ ꯐꯖꯅ ꯆꯥꯔꯣ ꯍꯛꯆꯥꯡꯁꯨ ꯐꯖꯅ ꯁꯦꯝꯒꯠꯈ꯭ꯔꯣ
ꯑꯗꯨꯒ ꯆꯛꯁꯨ ꯐꯖ ꯍꯦꯟꯅ ꯍꯦꯟꯅ ꯐꯖꯕ ꯑꯣꯏꯔꯣ
ꯑꯁ ꯃꯤꯅꯗꯤ ꯁꯣꯟꯅꯤꯡꯕ ꯑꯩꯅꯗꯤ ꯅꯣꯏꯅꯤꯡꯕꯀꯣ
ꯎꯝ ꯑꯁ ꯑꯩꯖꯨ ꯇꯧꯋꯦ ꯃꯣꯏꯅꯗꯤ ꯏꯃꯥꯟꯅꯕꯤꯁꯤꯡꯗꯤ ꯌꯥꯝꯅ ꯅꯣꯏꯕ ꯂꯩꯑꯕꯀꯣ ꯃꯣꯏꯅ ꯑꯩꯁꯨ ꯍꯛꯆꯥꯡ ꯁ꯭ꯂꯤꯝ ꯑꯣꯏꯅꯤꯡꯉꯦꯅ ꯍꯥꯏꯕ ꯑꯗꯨꯗ ꯑꯩꯅ ꯑꯗꯨ ꯑꯣꯏꯔꯗꯤ ꯗꯦꯡꯒꯤ ꯅꯥꯔꯣꯅ ꯍꯥꯏ
ꯍꯦꯃꯟꯗ꯭ꯔꯣ ꯅꯪꯗꯤ ꯃꯤ ꯁꯤꯒꯗꯨꯏꯅꯤ ꯑꯗꯨꯗꯤ ꯅꯪꯒꯤ ꯑꯦꯗꯚꯥꯏꯁꯇꯨꯗꯤ
ꯍꯥꯏꯗꯤ ꯃꯣꯏꯗ ꯋꯥꯋꯥꯛꯀꯤꯡ ꯆꯠꯂꯣ ꯑꯦꯛꯁꯔꯁꯥꯏꯁ ꯇꯧꯋꯣ ꯍꯥꯏꯕꯗꯣ ꯇꯧꯅꯤꯡꯗꯦꯕ ꯑꯗꯨꯒꯤ ꯑꯩꯅ ꯑꯗꯨꯗꯤ ꯗꯦꯡꯒꯤ ꯅꯥꯔꯣ ꯑꯗꯨꯝ ꯑꯗꯨꯅ ꯑꯗꯨꯝ ꯐꯔꯅꯤꯅ ꯍꯥꯏꯈꯤꯕ
ꯑꯁꯦꯡꯕ ꯑꯁ ꯅꯪ ꯎꯪ ꯖꯦꯜ ꯆꯠꯇꯧꯔꯤ ꯑꯁꯦꯡꯕ ꯑꯁꯦꯡꯕꯒ ꯅꯥꯔꯝꯃꯗꯤ ꯏꯁ ꯇꯣꯏꯂꯦꯠꯇꯒ ꯀꯣ ꯀꯥꯡ ꯂꯩꯐꯝꯗ ꯐꯝꯃꯒ ꯃꯣꯏ ꯉꯥꯏꯔꯒ ꯑꯩ
ꯑ ꯃꯣꯏꯗꯤ ꯅꯥꯁꯨ ꯅꯥꯒꯟꯗꯤꯌꯦ ꯑꯁꯦꯡꯕ ꯑꯩꯈꯛ ꯇꯅꯧ ꯏꯃꯥ ꯑꯩꯒꯤ ꯐ꯭ꯔꯦꯟ ꯁꯔꯀꯜꯗ ꯅꯥꯔꯤꯁꯦ
ꯍꯛꯆꯥꯡ ꯐꯕꯩꯅꯦ ꯃꯣꯏꯗꯤ ꯆꯥꯛ ꯌꯥꯝ ꯆꯥꯔꯀꯣ ꯃꯣꯏꯒꯤ ꯎꯝ ꯑꯩꯈꯣꯏꯒꯤ ꯑꯩꯈꯣꯏꯕꯨ